ꯍꯜꯂꯣ ꯇꯥꯕ꯭ꯔꯣ
ꯇꯥꯕ꯭ꯔꯣ
ꯇꯥꯔꯦ ꯇꯥꯔꯦ ꯇꯥꯔꯦ ꯍꯥꯏꯩ ꯇꯤ ꯇꯗꯅ
ꯑꯣ ꯇꯥꯔꯦ ꯇꯥꯔꯦꯖꯤꯛꯇꯨ ꯇꯥꯗꯉꯥꯏ
ꯍꯜꯂꯣ ꯑꯣ ꯅꯦꯠꯋꯥꯛ ꯅꯨꯡꯉꯥꯏꯇꯦꯖꯥꯠꯔꯣ ꯇꯥꯏꯌꯦ ꯑꯩꯗꯤꯗꯇꯥꯥꯕꯅ ꯔꯣꯈꯥꯖꯅ
ꯅꯪ ꯅꯪ ꯇꯥꯏ ꯇꯥꯏ
ꯑꯣ ꯅꯪꯒꯤꯁꯨ ꯇꯥꯏꯌꯦ ꯐꯖꯅ ꯆꯞꯈ꯭ꯔꯕ ꯃꯥꯜꯂꯦ ꯑꯩꯗꯣ
ꯇꯥꯏꯌꯦ ꯅꯪꯅ ꯉꯥꯡꯕꯗꯤ
ꯂꯔꯝꯕꯅꯤ
ꯑꯣ ꯑꯩꯁꯨ ꯁꯨꯝ ꯐꯝꯃꯝꯕꯅꯤ ꯀꯩꯝ ꯊꯣꯏꯗꯣꯛꯄ ꯇꯧꯔꯝꯅꯦ ꯐꯣꯟ ꯄꯥꯏꯔ ꯁꯨꯝ ꯐꯝꯃꯝꯕ
ꯅꯣꯏꯒꯤꯗꯤ ꯉꯁꯤ ꯑꯦꯛꯖꯥꯝ ꯂꯩꯇ꯭ꯔꯣ
ꯣ ꯅꯣꯏ ꯂꯩꯌꯦ ꯂꯩꯌꯦ ꯑꯗꯣ ꯑꯦꯛꯖꯥꯝ ꯉꯁꯤ ꯂꯩ ꯑꯗꯨꯒ ꯑꯇꯣꯞꯄꯅ ꯑꯃꯨꯛ ꯑꯣꯒꯁꯇ ꯇꯧꯗꯣꯏꯕ ꯁ꯭ꯌꯝꯒꯤꯅ ꯑꯃꯨꯛ ꯉꯁꯤ ꯁꯤ ꯇꯧꯈ꯭ꯔꯦꯗꯅ ꯅꯣꯏꯒꯤ ꯇꯧꯕ꯭ꯔꯣ ꯉꯁꯤ
ꯇꯧꯋꯦ ꯑꯦꯛꯖꯥꯝ ꯇꯧꯋꯦ ꯉꯁꯤ ꯅꯨꯡꯉꯥꯏꯔꯝꯕ꯭ꯔꯣ ꯑꯦꯛꯖꯥꯝ
ꯑꯩꯅ ꯋꯥ ꯉꯥꯡꯕꯗꯣ ꯀꯣꯟꯅ ꯇꯥꯔꯛ
ꯇꯥꯏꯌꯦ ꯑꯗꯨꯝ ꯀꯩꯝ ꯇꯧꯗ꯭ꯔꯤꯌꯦ
ꯑꯦꯛꯖꯥꯝꯗꯣ ꯑꯗꯨꯝ ꯅꯨꯡꯉꯥꯏꯔꯝꯃꯦ ꯍꯥꯏꯗꯤ ꯑ ꯍꯥꯏꯗꯤ ꯑꯦꯝ ꯁꯤ ꯀ꯭ꯌꯨ ꯉꯇꯅꯤꯅ ꯑꯗꯨꯝ ꯅꯨꯡꯉꯥꯏꯔꯝꯃꯦ ꯑꯩ ꯈꯔ ꯌꯦꯡꯉ ꯆꯠꯄꯒꯤ ꯑꯗꯨꯝ ꯑ ꯑꯗꯨꯗ ꯌꯥꯎꯔꯛꯑꯦꯕ ꯑꯗ ꯑꯩꯅ ꯄꯥꯈꯤꯕꯁꯤꯡꯗꯣ ꯈꯔ ꯑꯗꯨꯝ ꯌꯥꯎꯔꯛꯑꯦ ꯑꯗꯨꯝ ꯏꯔꯝꯃꯦ ꯅꯪꯗꯤ ꯅꯨꯡꯉꯥꯏꯕ꯭ꯔꯣ
ꯑꯗꯨꯝ ꯍꯣꯏ ꯑꯩꯈꯣꯏꯁꯨꯅꯤ ꯆꯞ ꯃꯥꯟꯅꯩ ꯑꯦꯝ ꯁꯤ ꯀ꯭ꯌꯨꯅꯤꯅ ꯃꯌꯥꯝ ꯍꯣꯡꯗꯣꯛ ꯍꯥꯡꯖꯤꯟ ꯈꯔ ꯇꯧꯗꯅ ꯈꯣ ꯠꯇꯅ ꯅꯨꯡꯉꯥꯏꯔꯝꯃꯦ ꯑꯗꯨꯝ ꯇꯨꯝꯕ ꯂꯥꯟꯕꯗꯤ ꯈꯪꯗꯦ ꯅꯨꯡꯉꯥꯏꯅꯗꯤ ꯇꯧꯔꯝꯃꯦ ꯃꯌꯥꯝ ꯇꯥꯟꯅꯔꯒ
ꯍꯣꯏ ꯆꯨꯝꯃꯝꯅꯤ ꯑꯗꯨꯗꯤ ꯃꯌꯥꯝ ꯇꯥꯅ
ꯃꯦꯟꯐꯤꯠꯇꯣ ꯌꯦꯡꯕ ꯆꯠꯂꯔꯣꯏ ꯑꯩ ꯍꯌꯦꯡꯗꯤ ꯆꯠꯅꯤꯡꯉꯦ ꯍꯌꯦꯡ ꯑꯣꯏꯅ ꯆꯠꯄ ꯌꯥꯏ ꯑꯗꯣ ꯉꯁꯤꯗꯤ ꯆꯠꯅꯤꯡꯗꯦ ꯍꯥꯏꯗꯤ ꯃꯣꯏ ꯄ꯭ꯔꯣꯒ꯭ꯔꯥꯝ ꯉꯁꯤ ꯏꯚꯦꯟꯁꯤꯡꯗꯨ ꯌꯦꯡꯅꯤꯡꯕ ꯌꯥꯎꯗꯦꯕ
ꯑꯣ ꯀꯩ ꯀꯩ ꯏꯚꯦꯟ ꯂꯩꯒꯦ ꯉꯁꯤꯗꯤ
ꯉꯁꯤꯗꯣ ꯀꯣꯁꯄ꯭ꯂꯦꯁꯨ ꯂꯩ ꯍꯥꯏꯕꯅꯦ ꯑꯗꯨꯒ ꯃꯣꯗꯔꯟ ꯗꯥꯟꯁꯁꯨ ꯂꯩ ꯍꯥꯏ ꯑꯗꯨꯒ ꯑꯃꯅ ꯀꯔꯤ ꯍꯥꯏꯕꯅꯣ ꯏꯂꯣꯀ꯭ꯌꯨꯁꯟ ꯍꯥꯏꯕ꯭ꯔꯣ ꯑꯃ ꯑꯗꯨꯁꯨ ꯂꯩ ꯍꯥꯏꯕꯅꯦ
ꯗꯥꯟꯁꯇꯣ ꯌꯦꯡꯉꯨ ꯌꯥꯔ꯭ꯔꯣ ꯒꯣꯁꯄ꯭ꯂꯦꯒꯗꯣ ꯑꯩ ꯍꯦꯛꯇ ꯌꯥꯝꯅ ꯑꯁ ꯄꯦꯜꯂꯕꯅꯤꯗ ꯑꯦꯛꯖꯥꯝ ꯂꯩꯗꯅꯅꯦ ꯃ ꯑꯗꯨꯗꯤ ꯎꯝ ꯌꯦꯡꯁꯦ ꯑꯦꯅꯦ ꯅꯪ ꯑꯣꯏꯔꯗꯤ ꯌꯦꯡꯕ ꯆꯠꯂꯅꯤ
ꯀꯣꯁꯄ꯭ꯂꯦꯗꯣ ꯄꯨꯡ ꯑꯅꯤ ꯃꯈꯥꯏꯗꯒꯤꯅꯦ ꯍꯥꯏꯕꯅꯦ ꯍꯧꯖꯤꯛ ꯇꯧꯔꯝꯒꯤꯅꯤ ꯑꯗꯣ ꯑꯩ ꯅꯣꯏ ꯑꯦꯛꯖꯥꯝꯗꯣ ꯇꯧ ꯎꯔꯤꯕꯅꯤꯅ ꯅꯣꯏꯗꯤ ꯐꯔꯛ ꯇꯥꯔꯝꯅꯤ ꯑꯩꯗꯤ ꯀꯌꯥ ꯆꯠꯅꯤꯡꯕ ꯑꯣꯏꯗꯦ ꯑꯩꯈꯣꯏꯗꯤ ꯑꯦꯛꯖꯥꯝ ꯇꯧꯗ꯭ꯔꯁꯨ ꯅꯣꯏ ꯀꯩꯗꯧꯉꯩꯨꯛ ꯑꯦꯛꯖꯥꯝ ꯂꯩꯒꯦ
ꯍꯪꯆꯤꯠ ꯑꯗꯨꯅꯅꯤꯗ ꯇꯜꯂꯕ ꯌꯥꯝꯅ
ꯎꯝ ꯑꯗꯨꯒ ꯁꯤꯗꯤ ꯀꯩꯀꯩ ꯏꯟꯁꯥꯡ ꯆꯥꯔꯒꯦ ꯃꯦꯁ ꯄꯤꯕ ꯍꯧꯕꯁꯤꯕꯨ ꯅꯨꯡꯉꯥꯏꯕ꯭ꯔꯣ ꯀꯃꯥꯏꯅ ꯇꯧꯒꯦ
ꯉꯁꯤ ꯑꯌꯨꯛꯁꯦ ꯁꯦꯕꯣꯠ ꯏꯔꯣꯟꯕ ꯑꯃꯅꯦ ꯑꯗꯒꯤ ꯍꯋꯥꯏ ꯔꯥꯥꯁꯃꯥꯒ ꯈꯥꯃꯦꯟ ꯑꯁꯤ ꯑꯁꯤꯤꯟꯕꯒ ꯊꯣꯡꯕ ꯑꯃꯅꯦ ꯑꯗꯨ ꯄꯤꯑꯦ ꯍꯣꯏ ꯅꯨꯡꯉꯥꯏꯔꯦ ꯃꯦꯁꯇꯨ ꯄꯤꯔꯕꯅꯤꯅ ꯆꯥꯛ ꯏꯁꯤꯡ ꯀꯌꯥ ꯊꯣꯡꯗꯕ ꯃꯤꯅꯤꯅ ꯃꯦꯁ ꯄꯤꯕꯁꯦ ꯋꯥꯈꯜ ꯅꯨꯡꯉꯥꯏ
ꯍꯣꯏ ꯑꯗꯨꯅꯦ ꯑꯗꯣ ꯉꯁꯥꯏ ꯉꯁꯥꯏ ꯑꯩꯁꯨ ꯆꯥꯏꯌꯦꯕ ꯃꯦꯁꯀꯤ ꯌꯦꯟꯁꯥꯡꯗꯣ ꯍꯥꯎꯋꯦ ꯌꯥꯝꯅ ꯭ꯔ ꯉꯥ ꯊꯣꯡꯕꯗꯣ ꯌꯥꯝ ꯍꯥꯎꯋꯦ ꯈꯝꯃꯦ ꯁꯤꯃꯒ ꯊꯣꯡꯕꯗꯣ
ꯎꯝ ꯅꯣꯏꯒꯤꯗꯤ ꯏꯟꯖꯥꯡ ꯑꯃꯁꯨ ꯊꯣꯡꯕ꯭ꯔꯥ ꯅꯪ ꯒ꯭ꯔꯥꯁꯃ ꯀꯧꯔꯁꯨ
ꯉꯁꯤꯗꯤ ꯊꯣꯡꯗ꯭ꯔꯦ ꯉꯁꯥꯏꯗꯣ ꯌꯦꯔꯨꯝ ꯐꯨꯠꯂꯦꯕ ꯑꯩꯈꯣꯏꯗꯣ ꯌꯦꯔꯨꯝ ꯐꯨꯠꯂꯦ ꯆꯥꯛꯀ ꯌꯦꯔꯨꯝꯒ ꯑꯗꯨꯒ ꯑꯗꯨꯗꯪ ꯆꯥꯔꯁꯦ ꯍꯥꯏꯅꯔꯝꯕꯅꯦ ꯑꯗꯨꯒ ꯃꯦꯁ ꯄꯤꯕꯗꯨꯗ ꯑꯩꯗꯣ ꯃꯦꯁꯇꯣ ꯂꯧꯁꯜꯂꯨꯔꯒꯦ ꯍꯣꯔꯦꯟ ꯆꯥꯛ ꯂꯥꯝꯃꯁꯨ ꯑꯗꯨꯝ ꯑꯦꯟꯖꯥꯡ ꯑꯣꯏꯅꯅꯕ ꯍꯥꯏꯔꯒ ꯂꯧꯁꯜꯂꯨꯕ ꯑꯗꯨ ꯆꯥꯕ ꯍꯥꯎꯋꯦ
ꯐꯔꯦ ꯐꯔꯦ ꯑꯗꯨꯅ
ꯑꯗꯣ ꯃꯦꯁꯇꯨ ꯄꯤꯔꯝꯃꯤꯅ ꯃꯦꯁꯇꯨꯗꯩ ꯈꯔ ꯌꯥꯝ ꯗꯤꯄꯦꯟ ꯇꯧꯗꯣꯏꯅꯤ ꯑꯗꯨ ꯄꯩꯁꯥꯗꯣ ꯄꯥꯝꯃꯨꯏꯗꯅ
ꯑꯃꯨꯛ ꯀꯩꯅꯣ ꯇꯧꯕꯅꯤꯅ
ꯄꯩꯁꯥꯗꯣ ꯌꯥꯝꯃꯦꯕ ꯑꯩꯗꯤ ꯒꯦꯁꯁꯨ ꯑꯣꯏꯕꯅꯤꯅ ꯄꯩꯁꯥꯗꯣ ꯌꯥꯝ ꯂꯧꯋꯦꯕ ꯍꯦꯟꯅ ꯑꯗꯨꯒꯤ ꯑꯩꯗꯣ ꯄꯥꯝꯗꯤ ꯄꯝꯃꯨ ꯏꯃꯨꯡ ꯑꯩꯈꯣꯏ ꯌꯨꯝꯅꯁꯨ ꯄꯩꯁꯥꯒꯤ ꯄꯩ ꯒꯤꯞ ꯂꯩꯕ ꯃꯦꯁꯇꯣ ꯂꯧꯔꯨꯔꯅꯨꯅ ꯍꯥꯏꯕꯅꯦꯕ ꯑꯗꯣ ꯌꯥꯔꯣꯏꯅ ꯇꯣꯛꯑꯦ ꯍꯧꯖꯤꯛ ꯍꯣꯁꯇꯦꯜ ꯐꯣꯝ ꯊꯥꯖꯤꯟꯕꯒꯤ ꯉꯥꯏꯔꯤ ꯑꯩ
ꯍꯣꯏ ꯍꯣꯏ ꯉꯥꯏꯔꯣ ꯑꯗꯣ ꯅꯪ ꯅꯦꯅꯦꯗꯨ ꯑꯗꯨꯝ ꯍꯥꯏꯅꯗꯤ ꯌꯥꯕꯅꯤ ꯅꯪ ꯍꯥꯏꯔꯞ ꯍꯥꯏꯔꯒ ꯌꯦꯡꯒꯦꯁꯨ ꯌꯦꯡꯉꯣ ꯍꯥꯏꯗꯤ ꯏꯅꯦ ꯑꯩꯗꯣ ꯒꯦꯁ ꯑꯣꯏꯔꯁꯨ ꯑꯩ ꯃꯦꯁ ꯂꯧꯖꯗꯦ ꯑꯗꯣ ꯄꯩꯁꯥꯗꯣ ꯈꯤꯇꯪ ꯍꯟꯊꯅ ꯄꯤꯕ ꯌꯥꯕ꯭ꯔꯥ ꯈꯣꯠ ꯄ꯭ꯔꯥꯅꯅꯦ ꯍꯪꯉꯣ ꯃꯥ ꯈꯔ ꯀꯩꯅꯣꯝ ꯃꯔꯣꯜ ꯑꯝꯗꯤ ꯍꯥꯏꯔꯛꯀꯅꯤ ꯃꯥ ꯅꯣꯏ ꯒꯦꯁ ꯃꯌꯥꯝꯗꯩ ꯄꯩꯁꯥꯗꯨ ꯆꯥꯔꯤꯅꯤꯅ ꯃꯥ ꯑꯗꯨꯝ ꯌꯥꯔꯛꯀꯅꯤ ꯑꯁ ꯑꯁ
ꯎꯝ ꯑꯗꯣ ꯉꯥꯡꯉꯥꯛꯑꯣꯏꯗ꯭ꯔꯣ
ꯉꯡꯗꯕꯅꯤ ꯉꯥꯡꯉꯛꯑꯣꯏꯌꯦ ꯃꯃꯥꯡꯅꯦ ꯏꯃꯥꯟꯅꯕꯤ ꯑꯃ ꯂꯩꯔꯝꯃꯦꯕ ꯃꯥꯗꯣ ꯍꯧꯖꯤꯛ ꯍꯣꯁꯇꯦꯜ ꯅꯝꯕꯔ ꯇꯨꯋꯌꯦꯞ ꯇ ꯕꯣꯅꯥꯐꯥꯏ ꯇꯥꯔ ꯂꯩꯈ꯭ꯔꯕꯅꯦꯕ ꯑꯗꯣ ꯃꯥꯒꯤ ꯃꯇꯝꯗꯁꯨ ꯑ ꯃꯥꯁꯨ ꯆꯥꯛꯁꯨ ꯆꯥ ꯆꯥꯗꯕꯅꯤ ꯂꯧꯗꯦꯕ ꯑꯗꯣ ꯃꯥ ꯂꯨꯄꯥ ꯀꯌꯥꯅꯣꯝ ꯈꯛꯇ ꯄꯤ ꯍꯥꯏꯌꯦꯕ ꯍꯝꯕ꯭ꯔꯥ ꯑꯅꯤ ꯆꯧꯉꯥꯗꯤ ꯄꯤꯗ꯭ꯔꯦꯗꯅ ꯂꯤꯁꯤꯡ ꯌꯧꯈꯤꯗꯦ ꯃꯥꯅ ꯑꯗ ꯄꯤꯕꯗꯣ ꯑꯗꯨ ꯈꯛꯇꯪ ꯄꯤ ꯃꯥꯗꯤ ꯍꯥꯏꯗꯤ ꯒꯦꯁꯇꯤ ꯑꯣꯏꯕꯅꯤꯅ ꯄꯨꯂꯞ ꯄꯤꯗꯕꯗꯨꯗꯤ ꯌꯥꯗ꯭ꯔꯦꯅ ꯑꯗꯨꯃꯥꯏꯅ ꯍꯥꯏꯒꯦ ꯑꯗꯣ ꯍꯪꯉ ꯌꯦꯡꯉꯣ ꯀꯩꯁꯨꯝ ꯇꯧꯗꯕꯅꯤ ꯏꯕꯦꯝꯃꯥꯥ ꯑꯁꯤ ꯅꯨꯄꯤꯁꯦ ꯐꯥꯕꯅꯦ ꯌꯥꯝ
ꯎꯝ ꯑꯩ ꯍꯣꯔꯦꯟ ꯑꯝꯇ ꯍꯪꯒꯦ ꯑꯗꯣ ꯑꯦꯄ꯭ꯂꯤꯀꯦꯁꯟ ꯑꯃ ꯏꯗ꯭ꯔꯗꯤ ꯌꯥꯔꯣꯏ ꯍꯥꯏꯕꯗꯣ ꯍꯥꯟꯅ ꯆꯤꯟꯍꯥꯏ ꯑꯣꯏꯅ ꯍꯥꯏ ꯍꯥꯏꯔꯒ ꯌꯦꯡꯉꯥ ꯌꯦꯡꯉꯣ ꯍꯥꯏꯔꯣ
ꯍꯣꯏ ꯆꯤꯟ ꯑꯣꯏꯅ ꯑꯗꯨꯝ ꯋꯥꯔꯤ ꯑꯣꯏꯅ ꯁꯥꯟꯅꯔꯦꯗꯅ ꯑꯗꯨꯒ ꯑꯦꯄ꯭ꯂꯤꯀꯦꯁꯟꯗꯨ ꯏꯌꯨ ꯍꯥꯏꯔꯒꯅ ꯀꯣꯛ ꯏꯔꯥ ꯄꯤꯕꯤꯔꯅꯤ ꯂꯣꯏꯔꯦ ꯀꯩꯅꯣ ꯕꯨꯗꯤ ꯑꯃ ꯋꯥꯔꯗꯦꯟꯗꯨꯗ ꯏꯗꯣꯏ ꯑꯣꯏꯔꯝꯒꯅꯤ ꯑꯣꯏꯕꯕꯨꯗꯤ ꯑꯗꯨꯒ ꯄꯤꯕꯗꯤ ꯃꯉꯣꯟꯗ ꯑꯗꯨꯝ ꯄꯤꯔꯗꯣꯏꯅꯦ ꯅꯦꯄ꯭ꯂꯤꯀꯦꯁꯟꯗꯨꯁꯨ
ꯍꯣꯏ ꯍꯣꯏ ꯑꯗꯨꯗꯤ ꯑꯩ ꯍꯥꯏꯐꯦꯠ ꯍꯪꯒꯦ ꯍꯣꯔꯦꯟ ꯊꯦꯡꯅꯕꯗ ꯀꯤꯗꯤ ꯌꯥꯝ ꯀꯤꯖꯩꯍꯦ ꯑꯗꯣ
ꯀꯤꯔꯣꯅꯨ ꯍꯦ ꯀꯩꯁꯨ ꯇꯧꯗꯕꯅꯤ ꯏꯕꯦꯝ ꯊꯣꯏꯕꯤ ꯊꯣꯏꯕꯤꯑꯅ ꯇꯧꯔꯒ ꯎꯝ ꯃꯥꯗꯣ ꯑꯗꯨꯝ ꯃꯤ ꯈꯨꯗꯤꯡꯃꯛꯀꯤ ꯑꯗꯨꯃꯥꯏꯅ ꯑꯗꯨꯝ ꯄꯨꯉꯥꯡꯗ ꯉꯥꯡ ꯂꯩꯕꯅꯦꯕ ꯀꯩꯁꯨ ꯇꯧꯗꯕꯅꯤ ꯃꯥꯏ ꯀꯥ ꯆꯪꯁꯤꯜꯂ ꯋꯥꯔꯤꯒ ꯇꯧꯁꯤꯜꯂꯨꯔꯗꯤ ꯂꯦꯞꯇꯕꯅꯤ
ꯍꯣꯏ ꯃꯁꯛ ꯈꯔ ꯈꯪꯅꯔꯗꯤ ꯌꯥꯝ ꯀꯧꯕ ꯃꯥꯜꯂꯦ
ꯎꯝ ꯑꯩꯒꯥꯁꯦ ꯄꯨꯡꯈꯪ ꯈꯪ ꯂꯩꯔꯦ ꯑꯩꯅ ꯅ ꯅꯣꯡꯃꯇ ꯃꯉꯣꯟꯗ ꯋꯥꯔꯤ ꯁꯥꯕꯤꯔꯨꯕꯁꯨ ꯅꯠꯇꯦ ꯑꯗꯨꯝ ꯈꯪꯗꯈꯔꯦ ꯍꯧꯖꯤꯛꯇꯤ ꯀꯃꯥꯏꯅꯨ ꯈꯪꯒꯔ꯭ꯤꯅꯣ ꯈꯪꯗꯦ ꯅꯣꯏ ꯅꯃꯥꯟꯅꯕꯤꯗꯨ ꯂꯩꯇ꯭ꯔꯣ ꯃꯈꯣꯟꯒ ꯑꯝꯇ ꯇꯥꯗꯦꯅꯦ
ꯃꯥ ꯂꯥꯏꯔꯤꯛ ꯀꯟꯅ ꯄꯥꯔꯤꯌꯦ ꯃꯥ ꯑꯦꯛꯖꯥꯝꯅꯦꯅ ꯂꯦꯞꯄ ꯂꯩꯇꯅ ꯍꯣꯠꯅꯔꯤ ꯑꯩ ꯅꯍꯥꯟꯁꯨ ꯋꯥꯔꯤ ꯂꯤꯒꯔꯗꯥꯏ ꯃꯥꯒꯤ
ꯑꯣ ꯃꯥꯏ ꯂꯥꯏꯔꯤꯛ ꯄꯥꯝꯕꯤꯗꯣ ꯑꯃꯨꯛ ꯍꯧꯈ꯭ꯔꯕ ꯑꯣꯏꯔꯦ ꯂꯥꯏꯔꯤꯛ ꯊꯋꯥꯏ ꯌꯥꯝ ꯌꯥꯎꯖꯕꯅꯤ ꯃꯥꯕꯨꯗꯤ
ꯍꯧꯈ꯭ꯔꯦ ꯍꯧꯈ꯭ꯔꯦ ꯑꯩꯅ ꯑꯩꯅ ꯈꯥꯝꯕꯒ ꯌꯥꯗꯦꯉꯛꯇ ꯇꯨꯝꯃꯨꯕ ꯌꯥꯗꯦ
ꯑꯗꯨꯃꯥꯏ ꯄꯥꯕꯗꯨꯅꯤꯅꯦ ꯃꯁꯥ ꯁꯣꯛꯇꯣꯏꯁꯦ
ꯃꯥꯅꯒ ꯈꯔ ꯄꯥꯔꯦ ꯈꯔ ꯈꯔ ꯅꯪꯅ ꯍꯦꯛ ꯍꯥꯏꯕꯤꯌꯨ ꯌꯥꯝꯃꯟ ꯌꯥꯝꯃꯟꯅ ꯄꯥꯒꯅꯣꯅ ꯀꯨꯏꯅ ꯀꯨꯏꯅ
ꯍꯥꯏꯒꯦ ꯑꯩ ꯍꯥꯏꯒꯦ ꯑꯩ ꯇꯧꯒꯦ ꯑꯩ ꯐꯨꯗꯠꯀꯦ ꯃꯥ
ꯅꯣꯏ ꯑꯗꯣꯝꯗ ꯍꯧꯖꯤꯛ ꯅꯣꯡ ꯆꯨꯕ꯭ꯔꯣ
ꯎꯝ ꯉꯁꯥꯏꯗꯤ ꯆꯨꯔꯝꯃꯦ ꯑꯗꯣ ꯍꯧꯖꯤꯛꯇꯤ ꯆꯨꯗꯤꯌꯦ ꯅꯨꯡꯁꯥ ꯁꯥꯔꯦ ꯍꯧꯖꯤꯛ ꯉꯁꯥꯏꯗꯤ ꯑꯃꯨꯛ ꯌꯥꯝ ꯆꯨꯔꯝꯃꯦ
ꯎꯝ ꯑꯣ ꯑꯣ ꯑꯩꯈꯣꯏꯁꯨ ꯆꯨꯔꯝꯕꯅꯦ ꯍꯧꯖꯤꯛꯃꯛꯀꯤ ꯑꯣꯏꯅꯗꯤ ꯆꯨꯗꯦ ꯁꯥꯔꯤ ꯅꯨꯡꯁꯥꯁꯦ
ꯑꯗꯣ ꯌꯦꯡꯕ ꯆꯠꯂꯣꯏꯗ꯭ꯔꯣ ꯋꯥꯛꯀꯤꯡꯒꯨꯝꯕ ꯊꯣꯛꯑꯣꯏꯗ꯭ꯔꯣ ꯉꯁꯤꯗꯤ
ꯋꯥꯛꯀꯤꯡꯗꯤ ꯊꯣꯛꯄ ꯌꯥꯏ ꯑꯗꯨ ꯃꯦꯟ ꯐꯤꯠꯃꯛꯇꯤ ꯌꯧꯁꯤꯜꯂꯨꯔꯔꯣꯏ ꯐꯤꯕꯝꯗꯨꯒ ꯃꯣꯠ ꯃꯣꯠꯈꯩ ꯌꯧꯁꯤꯟꯕꯗꯨꯁꯨ ꯍꯦꯛ ꯇꯜꯂꯦ ꯑꯥ ꯑꯗꯨꯝ ꯍꯦꯂꯤꯄꯦꯠ ꯂꯣꯝꯗ ꯑꯣꯏꯅ ꯋꯥꯛꯀꯤꯡ ꯍꯟꯒꯠ ꯍꯟꯗ ꯆꯠꯂꯨꯕꯗ ꯇꯥꯗꯧ ꯃꯥꯜꯂꯦ
ꯎꯝ ꯍꯦꯂꯤꯄꯦꯗꯀꯤ ꯂꯝꯕꯤꯗꯣ ꯌꯥꯝ ꯐꯖꯗ꯭ꯔꯣ ꯐꯖꯩ ꯍꯥꯏ
ꯐꯖꯩꯌꯦ ꯑꯩꯁꯨ ꯌꯥꯝ ꯐꯖꯩꯌꯦ ꯑꯗꯨꯏ ꯂꯝꯕꯤꯗꯣ
ꯖꯥꯝꯒ ꯍꯧꯖꯤꯜꯂꯦ ꯁꯨꯝ ꯃꯟ ꯃꯟꯗꯅꯅꯦ ꯑꯗꯨꯝ ꯆꯠꯄ ꯅꯨꯡꯉꯥꯏꯕꯅꯦ
ꯑꯗꯣ ꯑꯩꯗꯤ ꯈꯪꯗꯦ ꯑꯗꯨꯗ ꯖꯥꯝ ꯍꯧꯕꯗꯤ ꯎꯗ꯭ꯔꯤ ꯑꯩ
ꯍꯧꯕꯅꯦ ꯍꯧꯕꯅꯦ ꯖꯥꯝ ꯄꯥꯝꯕꯤ ꯌꯥꯝ ꯍꯧꯗ꯭ꯔꯒꯁꯨ ꯂꯣꯏꯔꯝꯗꯥꯏꯒꯤ ꯑꯦꯟ ꯁꯤ ꯁꯤ ꯂꯩꯕ ꯃꯄꯥ ꯌꯧꯔꯝꯗꯥꯏꯗꯣ ꯈꯔ ꯍꯧꯕꯅꯤ ꯑꯦꯟ ꯁꯤ ꯁꯤꯒꯤ ꯃꯄꯥꯒꯤ ꯖꯥꯝ ꯄꯥꯝꯕꯤꯗꯨꯁꯨ ꯌꯥꯝ ꯍꯥꯎꯕꯅꯦ ꯑꯗꯨꯒ
ꯑꯣ ꯑꯩ ꯑꯝꯇ ꯆꯠꯂꯨ ꯇꯥꯔꯦ ꯑꯗꯨꯗꯤ
ꯉꯁꯤ ꯉꯔꯥꯡ ꯈꯔ ꯅꯨ ꯅꯨꯃꯤꯠ ꯍꯨꯝꯅꯤ ꯃꯔꯤꯅꯤꯕꯨ ꯁꯨꯔꯝꯃꯅꯤ ꯆꯠꯇꯕꯁꯦ ꯑꯗꯨ ꯆꯠꯂꯝꯃꯅꯤ ꯅꯣꯏꯗꯤ ꯍꯣꯔꯦꯟ ꯅꯨꯃꯤꯗꯥꯡ ꯋꯥꯏꯔꯝ ꯋꯥꯛꯀꯤꯡ ꯊꯣꯛꯑꯣꯏꯗ꯭ꯔꯣ
ꯑꯥ ꯊꯣꯛꯑꯣꯏꯗꯕ ꯃꯥꯜꯂꯦ ꯃꯣꯏ ꯑꯦꯛꯖꯥꯝ ꯇꯧꯅꯕꯅꯤꯅꯅꯦ ꯃꯥ ꯊꯣꯛꯁꯦ ꯑꯗꯨ ꯄꯥꯛ ꯌꯥꯅꯗ꯭ꯔꯦ ꯍꯥꯏꯗꯤ ꯂꯥꯏꯔꯤꯛ ꯑꯣꯏꯅ ꯄꯥꯅꯥꯅꯤꯡꯉꯦꯕ ꯃꯣꯏ ꯑꯩꯕꯨꯗꯤ ꯊꯣꯛꯄꯗꯣ ꯌꯥꯕ ꯑꯩꯗꯤ ꯐ꯭ꯔꯤꯅꯤꯅꯥ
ꯍꯣꯏꯅꯦ ꯆꯨꯝꯃꯤꯅꯦ ꯑꯗꯨꯁꯨ ꯃꯇꯝꯗꯣ ꯃꯥꯡꯍꯟꯅꯤꯡꯗ꯭ꯔꯦ ꯃꯌꯥꯝꯁꯦ ꯂꯥꯏꯔꯤꯛ ꯄꯥꯅꯕ ꯍꯣꯠꯅꯕꯗ ꯋꯥꯛꯀꯤꯡ ꯆꯠꯄꯒꯤ ꯃꯇꯝ ꯈꯥꯏꯗꯣꯛꯅꯤꯡꯗ꯭ꯔꯦ ꯑꯗꯨꯅꯅꯤꯅꯦ
ꯑꯗꯣ ꯅꯣꯏꯒꯤ ꯍꯣꯔꯦꯟ ꯅꯨꯡ- ꯗꯥꯡꯗꯤ ꯃꯦꯁ ꯑꯗꯨꯝ ꯂꯧꯗꯣꯏꯔꯣ ꯇꯣꯉꯥꯟꯅ ꯊꯣꯡꯗ꯭ꯔꯕ ꯊꯣꯡꯉꯔꯣꯏꯗ꯭ꯔꯣ
ꯃꯦꯁ ꯑꯗꯨꯝ ꯂꯧꯔꯅꯤ ꯊꯣꯡꯉꯔꯣꯏ
ꯎꯝ
ꯅꯣꯏ ꯉꯔꯥꯡ ꯕꯣꯟ ꯌꯦꯡꯕ꯭ꯔꯣ
ꯌꯦꯡꯉꯦ ꯕꯣꯜ ꯌꯦꯡꯉꯦ ꯉꯔꯥꯡꯗꯤ ꯑꯁ ꯃꯤꯍꯨꯟꯁꯦ ꯆꯣꯡ ꯆꯣꯡꯉꯒ ꯑꯍꯩꯕ ꯇꯤꯝ ꯉꯥꯛꯇꯁꯨ ꯑꯣꯏꯕꯒꯤ ꯑꯅꯤꯃꯛꯇꯣ ꯒꯣꯜꯗꯣ ꯁꯨꯛꯆꯟ ꯆꯟꯅꯗꯦꯕ ꯍꯥꯞꯄꯣ ꯕꯣꯜ ꯁꯨꯛ ꯆꯟ ꯆꯟꯅꯗꯦ ꯑꯗꯨꯒ ꯑꯥ ꯍꯥꯞ ꯃ- ꯇꯨꯡ ꯂꯣꯏꯔ ꯕꯣꯜꯁꯦ ꯂꯣꯏꯕꯗ ꯂꯣꯏꯕꯗ ꯃꯤꯅꯤꯠ ꯇꯔꯨꯛ ꯍꯥꯞꯄꯗꯣ ꯑꯗꯨꯗ ꯈꯛ- ꯇꯅꯦ ꯒꯣꯜ ꯆꯟꯈ꯭ꯔꯤꯁꯦ ꯀꯩꯅꯣꯗꯨꯅ ꯑꯗꯨꯒ ꯀꯥꯒ꯭ꯔꯤꯅꯦ ꯍꯥꯏꯕꯗꯣ
ꯌꯥꯝ ꯅꯨꯡꯉꯥꯏꯇꯦ ꯅꯨꯡꯗꯤ ꯌꯥꯝ ꯅꯨꯡꯉꯥꯏꯇ꯭ꯔꯦ ꯀꯥꯏꯗꯒꯤ ꯁꯣꯏꯌꯦ ꯃꯣꯏꯖꯨ ꯃꯨꯁꯨꯡ ꯄ꯭ꯂꯦ ꯇꯥꯏꯝ ꯃꯇꯝꯗꯨ ꯅꯠꯇꯦ ꯃꯇꯝꯗꯣ ꯍꯥꯞꯄ ꯀꯥꯟꯗ ꯑꯣꯏꯅ ꯒꯣꯜꯗꯣ ꯆꯟꯒ꯭ꯔꯕꯅꯤꯅ ꯇ꯭ꯔꯥ ꯇꯥ꯭ꯏꯝꯗ ꯆꯟꯈꯤꯕꯅꯤꯅ ꯆꯥꯛꯑꯝꯅꯤ ꯍꯥꯏꯕ ꯑꯩꯕꯨꯗꯤ ꯌꯦꯡꯗꯦ ꯃꯌꯥꯝꯒꯤ ꯏꯁꯇꯦꯇꯁꯇꯒꯤ ꯑꯣꯏꯅ ꯈꯪꯉꯦ ꯃꯣꯏꯒꯤ ꯀꯣꯜꯗꯣ
ꯏꯁꯇꯦꯇꯁꯇ ꯈꯪꯕꯅꯦ ꯕꯣꯜꯁꯦ ꯌꯦꯡꯗ꯭ꯔꯁꯨ ꯑꯗꯨꯝ ꯀꯃꯥꯏ ꯀꯃꯥꯏꯅ ꯇꯧꯔꯤꯌꯦꯁꯦ
ꯎꯝ
ꯑꯗꯣ ꯍꯣꯔꯦꯟꯗꯤ ꯌꯦꯡꯉꯣꯏꯗ꯭ꯔꯣ ꯗꯥꯁꯤꯒꯤꯅꯦ ꯍꯣꯔꯦꯟꯗꯤ ꯄꯨꯡ ꯃꯥꯄꯟ ꯃꯥ ꯈꯥꯏꯗꯅꯤ ꯍꯣꯔꯦꯟꯗꯤ ꯉꯜꯂꯦ
ꯑꯣ ꯑꯣ ꯑꯣ ꯈꯪꯗꯦꯅꯦ ꯌꯦꯡꯕꯁꯨ ꯌꯥꯏ ꯑꯗꯨꯑꯣꯏꯗꯤ
ꯎꯝ
ꯕꯣꯜ ꯌꯦꯡꯗ꯭ꯔꯁꯨ ꯊꯦꯡꯅ ꯊꯦꯡꯅꯗꯤ ꯂꯩꯔꯤ ꯄꯣꯠꯅꯤꯗ ꯌꯦꯡꯅꯤꯡꯉꯨꯗ꯭ꯔꯕ ꯍꯥꯏꯇꯥꯔꯦ ꯑꯗꯨꯅ
ꯑꯣ ꯍꯣꯏ ꯏꯊꯟꯗ ꯌꯦꯡꯕꯁꯦ ꯕꯤꯠ ꯂꯩꯇꯕꯅꯦ ꯃꯌꯥꯝ ꯄꯨꯟꯅ ꯌꯦꯡ ꯃꯤꯟꯅꯔꯕꯨꯗꯤ ꯈꯔ ꯐꯕ
ꯍꯣꯏ ꯑꯣꯅꯦ ꯅꯪ ꯀꯩꯅꯣ ꯇꯧꯖꯔꯣ ꯅꯊꯧ ꯀꯩꯀꯩ ꯇꯧꯒꯗꯕ ꯈꯣꯠꯀꯥꯗꯕ
ꯇꯧꯔꯒꯦ ꯇꯧꯔꯒꯦ ꯅꯪꯁꯨ ꯀꯩꯀꯩ ꯇꯧꯖꯔꯣ
ꯍꯣꯏ ꯍꯣꯏ ꯍꯣꯏ ꯎꯝ ꯊꯝꯃꯣ ꯊꯝꯃꯣ ꯎꯝ